ꯐꯥꯏꯅꯦꯜꯂꯤ
ꯀꯔꯤ ꯇꯧꯖꯥꯔꯕꯣ ꯕꯦꯔꯥꯑꯅꯤ
ꯑꯗꯨꯅꯦ ꯀꯩꯅꯣ ꯎꯝ ꯇꯣꯄꯤꯛ ꯀꯩꯅꯣꯝꯃ ꯂꯩꯇ꯭ꯔꯥ ꯄ꯭ꯔꯣꯕꯞ ꯇ꯭ꯔꯥꯏ ꯇ꯭ꯔꯥꯏ ꯑꯒꯦꯟ
ꯂꯥꯁꯇ ꯁ ꯑꯗꯨ ꯂꯩꯗꯤ ꯌꯥꯝ ꯑꯩꯅ ꯀꯩꯅꯣꯇꯧ ꯂꯩꯕ ꯑꯩꯗꯤ ꯌꯥꯑꯣꯗꯦꯅꯦ ꯉꯁꯥꯏ
ꯅꯡ ꯂꯩꯥꯏꯕꯝꯗꯣ ꯀꯩꯅꯣ ꯑ
ꯅꯡꯁꯨ ꯉꯁꯥꯏ ꯃꯔꯦꯡ ꯃꯔꯦꯡ ꯆꯠꯀꯗꯧꯔꯗꯤ ꯑꯗꯨꯝ ꯍꯥꯏꯌ
ꯉꯒ꯭ꯔꯕ
ꯅꯣꯏ ꯅꯥꯛꯇꯨ ꯀꯩꯅꯁꯨ ꯂꯩꯕꯅꯦ ꯁꯦꯟꯖꯨ
ꯑꯗꯨꯅꯦ ꯑꯩꯅ ꯉꯁꯥꯏ ꯍꯥꯏꯗꯨꯗꯤ ꯅꯡꯉꯣꯟꯗ
ꯁꯀꯟꯅꯃ ꯂꯩ ꯌꯦꯅ ꯑꯩꯅ ꯈꯔꯗꯤ ꯑꯩ ꯑꯗꯨ ꯑꯗꯨꯗ ꯅꯠꯇꯗ
ꯎ ꯂꯩꯦ
ꯎꯝ ꯑꯥ ꯂꯥꯛꯄꯦ
ꯇꯅꯣ
ꯅꯕꫭꯗꯤꯌꯥꯁ ꯏꯁꯀꯨꯟꯒꯨꯨꯝꯕꯁꯇꯥ ꯃꯅꯕꯅꯦ
ꯌꯥꯨ
ꯌꯥꯔꯦ ꯌꯥꯝꯅ ꯀꯩꯅꯣ ꯇꯧꯔꯔꯣꯏꯁꯦ ꯅꯨꯡꯉꯥꯏ ꯅꯨꯡꯉꯥꯏꯕ ꯋꯥꯔꯤ ꯁꯥꯥꯁꯦ ꯑꯗꯨꯝ ꯈꯤꯒꯠꯂꯒ ꯅꯣꯛꯂꯒ ꯂꯩꯅꯉꯥꯏꯒꯤ
ꯍ
ꯑꯩ ꯁ꯭ꯀꯨꯜꯗ ꯌꯥꯝ ꯋꯥꯔꯒ ꯍꯜꯂꯛꯄꯅꯦꯕ ꯑꯩꯒꯤꯁꯤ ꯉꯔꯥꯡ ꯁꯟꯗꯁ ꯁꯟꯗꯤ ꯅꯨꯃꯤꯠꯇꯤ ꯄꯨꯔꯥ ꯁꯤꯒꯗꯧꯔꯕꯅꯦ ꯇꯥꯛ ꯇꯔ ꯇꯥꯔꯒ ꯄꯨꯡ ꯐꯥꯏꯚꯇꯒꯤ ꯄꯨꯡ ꯀꯩꯅꯣꯗꯒꯤ ꯆꯠ ꯈꯤꯕꯁꯤꯅ ꯄꯨꯡ ꯀꯩꯅꯣꯗ ꯍꯜꯂꯛꯑꯦ ꯁꯕꯟ ꯏꯠ
ꯑꯣ
ꯅꯨꯃꯤꯗꯥꯡꯒꯤ ꯑꯩꯈꯣꯏ ꯁ꯭ꯀꯨꯜꯗ ꯅꯦꯠ ꯑꯦꯛꯖꯥꯝ ꯊꯥꯕ ꯑꯥ
ꯍꯟꯗ ꯀꯩꯅꯣꯝ ꯃꯤꯅꯤꯠ ꯑꯃ ꯑꯅꯤꯪ ꯅꯥꯕꯒꯤ ꯐꯗꯧꯕꯗꯣ
ꯎꯝ ꯑꯁ ꯒꯥꯔꯗ ꯃꯌꯥꯝꯅꯅꯦ ꯁꯤꯐꯥꯏꯁꯤꯡ ꯀꯣ ꯑꯗꯨꯝ ꯌꯥꯝꯅ ꯂꯨꯔꯦ
ꯀꯩꯅꯣ ꯈꯔ ꯍꯤꯡꯅꯤꯡꯕꯒꯩꯅꯣ ꯃꯄꯥꯒ ꯃꯆꯥꯒ ꯂꯧꯥꯡꯗꯕꯁꯤꯡ ꯇꯦꯟꯇꯤ ꯀꯤꯂꯣꯃꯤꯇꯔ ꯒꯥꯔꯤ ꯊꯧ ꯂꯥꯛꯄꯅꯦꯅ ꯗꯥꯅ ꯑꯗꯨ ꯑꯗꯨ ꯑꯁꯨ ꯒꯔꯤ ꯌꯥꯗ ꯂꯝꯕꯤ ꯌꯥꯗꯒꯤ ꯑꯃꯈꯛꯇꯅꯤ ꯍꯥꯏꯏ ꯊꯦꯡꯕꯗꯣ
ꯎꯝ
ꯃꯗꯅ ꯒꯦꯠꯇ ꯃꯀꯣꯛꯇꯨ ꯁꯨꯈ꯭ꯔꯕꯣ ꯁꯤꯕꯔꯗꯤ ꯈꯦ ꯎꯗ
ꯇ꯭ꯔꯤꯍꯤꯃ
ꯌꯥꯝ ꯐꯌ‌ꯦꯗ ꯑꯗꯨꯕꯨꯗꯤ
ꯅꯪꯁꯨ ꯋꯥꯔꯤ ꯁꯥꯒꯦ ꯍꯥꯏꯔꯗꯤ ꯗꯤꯇꯦꯜꯁ ꯑꯁ ꯑꯣꯏꯅ ꯁꯥꯅꯉꯥꯏꯒꯤ ꯅꯪ ꯐꯖꯅ ꯌꯦꯡꯕ ꯌꯥꯗ꯭ꯔꯕꯕꯥ
ꯑ
ꯑꯩꯒꯤ ꯈꯣꯟꯁꯤ ꯌꯥꯝ ꯆꯥꯎꯧꯕ꯭ꯔꯥ
ꯥꯕ ꯌꯥꯝꯗꯤ ꯆꯥꯎꯥꯕ ꯑꯣꯏꯗꯦ ꯑꯗꯨꯕꯨ ꯑꯗꯨꯝ ꯀꯨꯏꯅ ꯁꯥ ꯎꯝ ꯀꯣꯏꯁꯥ
ꯑꯩꯅꯀꯣ ꯑꯗꯨꯝ ꯑꯁꯨꯃꯥꯏꯅ ꯋꯥꯔꯤ ꯁꯥꯟꯅꯕ ꯈꯨꯗꯤꯡꯒꯤ ꯑꯩꯅꯀꯣ ꯑꯩꯈꯣꯏ ꯃꯁꯦꯟꯗ ꯑꯣꯏꯔꯗꯤ ꯍꯪꯗꯦ ꯑꯗꯨꯒ ꯈꯪꯗꯕ ꯏꯁꯇ꯭ꯔꯦꯟꯖꯔ ꯃꯤꯈꯣꯏ ꯑꯩꯉꯣꯟꯗ ꯑꯩꯅ ꯑꯗꯨꯝ ꯍꯪꯕ ꯑꯩꯒꯤ ꯈꯨꯟꯁꯦ ꯆꯥꯎꯕ꯭ꯔꯥ ꯆꯥꯎꯕ꯭ꯔꯥ ꯅꯨꯄꯥ ꯃꯥꯟꯕ꯭ꯔꯥ ꯑꯗꯨꯝ ꯍꯪꯕ ꯑꯁꯅꯒꯤ ꯈꯣꯟꯗꯣ ꯕꯤꯃ ꯕꯤꯃ ꯐꯤꯂꯝꯗꯣ ꯃꯅꯤꯄꯨꯔꯤꯒꯤ
ꯍꫭꯏꯅꯦ
ꯑꯗꯨꯒꯤ ꯍꯦꯔꯋꯟꯒꯤ ꯃꯈꯨꯟ ꯃꯥꯂꯦ
ꯃꯤ ꯅꯌꯣ ꯂꯖ ꯂꯥꯖ ꯃꯤꯠꯇꯤ ꯈꯣꯆꯥꯣ
ꯑꯩꯈꯣꯏ ꯈꯨꯟꯒꯤ ꯃꯤꯅꯀꯣ ꯅꯁꯥ ꯌꯧꯔꯛꯇ꯭ꯔꯤꯉꯩꯗ ꯅꯨꯞ ꯈꯣꯟꯅ ꯍꯥꯟꯅ ꯌꯧꯈ꯭ꯔꯦ
ꯈꯣꯟꯗꯤꯌꯥ ꯌꯧꯈ꯭ꯔꯕ ꯑꯗꯨꯒ ꯏꯁꯥꯅ ꯂꯥꯞꯅ ꯂꯩꯈ꯭ꯔꯕ ꯑꯁꯤꯁꯨ ꯃꯤꯅ ꯑꯩꯒꯤ ꯑꯩꯉꫭꯟ ꯑꯩ ꯐꯥꯎꯗ꯭ꯔꯒꯁꯨ ꯑꯪ ꯈꯨꯟꯁꯤꯡꯅꯗꯤ ꯑꯗꯨꯃꯥꯏꯅ ꯈꯪꯅꯔꯦ ꯑꯩꯁꯨ ꯐꯥꯎꯕ ꯃꯈꯜ ꯑꯃ ꯑꯣꯏꯔꯦꯕ ꯑꯗꯨ ꯅꯨꯄꯤꯗꯣ ꯃꯈꫭꯟ ꯌꯥꯝ ꯆꯥꯎꯕꯅꯤꯅ ꯍꯥꯏꯅꯔꯝꯗꯣꯏꯅꯦꯕ ꯑꯍꯝ
ꯍꯅ ꯂꯩ ꯆꯥꯛ ꯊꯣꯡꯕ ꯈꯣꯠꯄꯗꯤ ꯑꯗꯨꯃꯥꯏꯅ ꯇꯧꯕ
ꯏꯅꯥꯎ ꯅꯨꯄꯤ ꯑꯅꯤꯒ ꯂꯩꯌ‌ꯦ
ꯑꯣ ꯃꯣꯏꯁꯨ ꯔ ꯇꯝꯕꯤꯕ꯭ꯔꯣ
ꯎꯝ ꯂꯥꯏꯔꯤꯛ ꯇꯝꯃꯤ ꯍꯥꯏꯁꯤꯔꯥ ꯅꯠꯇ꯭ꯔꯒ ꯀꯝꯄ꯭ꯌꯨꯇꯔ ꯇꯝꯕ
ꯑꯩꯈꯣꯏ ꯌꯥꯌꯥꯟꯔꯣꯝꯒ
ꯑ ꯃꯗꯤ ꯍꯜꯂꯦ ꯑꯥ ꯑꯃꯥꯕꯨꯗꯤ ꯕꯤꯆꯁ ꯅꯣꯏꯒꯤ ꯃꯥꯟꯅꯩ ꯀꯔꯤꯒꯤꯔꯥ ꯈꯪꯗꯦ ꯑꯩꯅꯀꫭ ꯑꯗꯨꯝ ꯊꯦꯡꯅꯕ ꯈꯨꯗꯤꯡꯒꯤꯀꯣ ꯎꯝ ꯂꯝꯕꯤꯗ ꯑꯣꯏꯒꯦꯔꯥ ꯀꯔꯤꯗ ꯑꯣꯏꯒꯦꯔꯥ ꯊꯦꯡꯅꯕ ꯈꯨꯗꯤꯡꯒꯤ ꯑꯩꯒꯤ ꯃꯈꯥꯒꯨꯝꯕ ꯑꯗꯨꯝ ꯑꯣꯏꯕ ꯑꯩꯒꯤ ꯂꯥꯏꯕꯛꯁꯦ ꯀꯔꯤꯒꯤꯔꯥ ꯈꯪꯗꯦ ꯑꯗꯨꯝ ꯑꯩꯉꯣꯟꯗ ꯐꯣꯟ ꯇꯧꯔꯛꯄ ꯀꯩ ꯇꯧꯔꯛꯄ ꯏꯟꯁꯇꯥꯗ ꯑꯣꯏꯒꯦꯔꯥ ꯀꯔꯤꯗ ꯑꯣꯏꯒꯦꯔꯥ ꯑꯗꯨꯝ ꯐꯦꯁꯕꯨꯛꯇ ꯑꯣꯏꯒꯦꯔꯥ ꯑꯗꯨꯝ ꯐꯣꯟ ꯇꯧꯔꯛꯄꯒꯨꯝꯕ ꯃꯦꯁꯦꯁ ꯊꯥꯔꯛꯄꯒꯨꯝꯕꯁꯦ ꯑꯉꯥꯡ ꯉꯥꯛꯇ ꯑꯣꯏꯕꯒ ꯉꯝꯕ ꯑꯗꯨꯒꯤ ꯑꯩꯅ ꯑꯩ ꯈꯪꯗꯦ ꯑꯗꯨꯒꯤ ꯑꯩꯅ ꯍꯥꯏꯕ ꯀꯔꯤꯅꯣꯅꯤ ꯁꯤꯕꯨ ꯑꯩ ꯑꯩꯉꯣꯟꯗ ꯍꯟꯕ ꯃꯤ ꯑꯃꯇꯪꯑꫭꯏꯔꯁꯨ ꯀꯣꯜ ꯇꯧꯔꯣꯑꫭ ꯁꯨꯡꯇꯧ ꯇꯧꯔꯛꯇꯕꯤꯗ ꯑꯉꯥꯡ ꯈꯛꯇ ꯑꯩꯉꯣꯟꯗ ꯇꯧꯔꯛꯄꯁꯦ ꯀꯔꯤꯒꯤꯅꯣ ꯑꯗꯨꯅꯦ
ꯊꯕꯥ ꯆꯍꯤ ꯌꯥꯡꯈꯩꯃꯥꯎꯕ ꯂꯥꯛ
ꯑꯗꯨꯒꯨꯝꯕ ꯕꯦꯁ ꯄꯥꯝꯃꯦ
ꯄꯥꯝꯃꯦ ꯁꯦꯝ ꯏ ꯎꯝ
ꯑ ꯑꯦ ꯑꯗꯨꯒ ꯑꯗꯨꯒ ꯑꯃꯨꯛꯀ ꯑ ꯊꯤ ꯑꯩꯅ ꯕꯦꯁ ꯀꯩꯅꯣ ꯑꯔꯤꯕ ꯄꯥꯝꯃꯩꯁꯦ ꯑꯩꯅ ꯅꯨꯡꯉꯥꯏꯗꯤ ꯂꯩꯖꯅꯉꯥꯏꯒꯤ ꯄꯥꯝꯕꯅꯦ ꯑꯗꯨꯕꯨ ꯀꯩꯅꯣ ꯇꯧꯔꯗꯤ ꯑꯩꯗꯤ ꯇꯂꯦ
ꯅꯨꯡꯉꯥꯏꯔꯤ ꯂꯩꯔꯤꯅꯦ ꯌꯥꯝꯅ ꯑꯩꯈꯣꯏꯔꯣꯝꯗ
ꯍꯝ
ꯅꯨꯄꯤ ꯊꯤ
ꯑꯁ ꯑꯃꯃꯨꯀ ꯑꯦ ꯇꯧꯔꯛꯈꯤꯅꯨ ꯍꯉ ꯀꯣ ꯑꯩ ꯃꯇꯝ ꯌꯥꯝ ꯋꯥꯜꯂꯤ
ꯑꯦꯃꯥ ꯀꯔꯤ ꯌꯥꯔ ꯌꯥ
ꯎꯝ ꯋꯥꯠꯂꯤꯌꯦ
ꯎ ꯌꯥꯔ
ꯇꯤꯒꯨꯝꯕ
ꯑꯔꯦ ꯁꯔꯦꯗꯤ
ꯀꯩꯕ
ꯀꯣꯏꯂꯤ ꯐꯥꯅꯔꯦꯀꯣ
ꯑꯥ ꯐꯪꯗ꯭ꯔꯁꯨ ꯀꯩꯁꯨ ꯀꯥꯏꯗꯦ
ꯑꯗꯨꯗꯤ ꯑꯃ ꯌꯣꯛꯄ ꯇꯥꯔꯦ ꯅꯪꯅ
ꯀꯩꯅꯣ ꯇꯧꯋꯤ ꯌꯥꯏ
ꯅꯅꯌꯣꯛ ꯇꯥꯔꯦ ꯑꯣꯏꯅ
ꯑꯗꯨꯁꯨ ꯌꯥꯏꯌ‌ꯦ
ꯀꯩꯒꯤꯅꯣ ꯍꯥꯏꯔꯒꯅꯦ ꯂꯤꯔꯒꯗꯤ ꯅꯧꯔꯗꯤ ꯑꯩꯉꯣꯟꯗ ꯑꯣꯏꯅꯅꯤꯡꯉꯥꯏ ꯇꯧꯈ꯭ꯔꯅꯤꯕ
ꯃꯔꯤꯗ
ꯑꯗꯨ ꯑꯗꯨꯒꯨꯝꯕꯗꯣ ꯄꯥꯝꯗꯕ ꯑꯩꯉꯣꯟ ꯑꯩꯅ ꯑꯃꯨꯛꯀ ꯀꯩꯅꯣ ꯇꯧꯕꯗꯨ ꯄꯥꯝꯕ
ꯅꯪꯅ ꯅꯤꯡꯉꯥꯏ ꯇꯧꯕꯗꯨ ꯄꯥꯝꯕ
ꯅꯤꯡ ꯉꯥꯏ ꯇꯧꯕ ꯍꯥꯏꯗꯤ ꯌꯥꯝ ꯁꯥꯎꯅꯤꯡꯕ ꯑꯩꯁꯦ ꯌꯥꯝ ꯇꯦꯝꯄꯔ ꯋꯥꯡꯒꯜꯂ‌ꯦꯕꯀꯣ ꯆꯨꯝꯅꯒꯤ ꯅꯣꯛꯄ ꯀꯥꯟꯗꯅ ꯄꯪ ꯅ‌ꯣꯛ ꯅꯣꯛꯄ ꯑꯗꯨꯒ ꯈꯖꯤꯛꯇꯪ ꯃꯤꯅ ꯆꯩꯔꯒꯁꯨ ꯄꯠ ꯆꯣꯠ ꯀꯣꯛꯁꯤꯗꯀꯣ ꯆꯠ ꯂꯥꯎꯅꯅꯦ ꯄꯥꯜꯂꯒꯅꯦ ꯑꯩ ꯉꯥꯡꯅꯤ ꯉꯥꯡꯉꯔꯣꯏ ꯈꯪꯉꯣꯏ ꯑꯗꯨꯒꯤ ꯑꯩꯒꯤ ꯑꯩꯅ ꯈꯜꯂꯤꯕ ꯋꯥꯈꯜ ꯈꯪꯕ ꯉꯝꯕ ꯑꯉꯥꯡꯈꯣꯏꯅꯗꯤ ꯈꯪꯕ ꯉꯝꯃꯣꯏ ꯑꯗꯨꯗꯣ
ꯈꯪ ꯈꯪꯕ ꯌꯥꯎꯔꯗꯤ ꯈꯪꯕ ꯌꯥꯎꯔꯗꯤ
ꯑꯗꯨꯗꯤ ꯌꯥꯝ ꯇꯥꯡꯅ ꯊꯣꯛꯀꯅꯤꯗꯅ ꯑꯗꯨ
ꯍꯟꯇꯛꯇꯤ ꯑꯉꯥꯡꯁꯤꯡꯅ ꯌꯥꯝ ꯍꯩ ꯑꯍꯟꯁꯤꯡ ꯄꯥꯡꯅꯔꯕꯅꯦ ꯁꯤꯒꯨꯝꯕꯒꯤ ꯂꯥꯏꯟꯗꯤ
ꯑꯥ ꯑꯩꯕꯨ ꯁꯤꯡꯕꯗꯤ ꯌꯧꯔꯣꯏ ꯗꯥ
ꯑ ꯅꯦꯁꯦ ꯑ ꯑꯩꯅꯦ ꯑꯉꯥꯡꯁꯤꯡꯅ ꯀꯦꯕ ꯂꯧꯗꯤ ꯌꯥꯝꯃꯦ ꯌꯥꯝꯅ ꯂꯧꯋꯦ
ꯑ ꯍꯧꯖꯤꯛꯀꯥꯟꯒꯤ ꯃꯤꯁꯤꯡꯗꯤꯀꯣ ꯑꯁ ꯑꯍꯟ ꯂꯧꯔꯗꯤ ꯌꯥꯝ ꯅꯨꯡꯉꯥꯏꯌꯦ ꯅꯨꯡꯉꯥꯏꯌꯦꯅ ꯋꯥꯈꯜꯗ ꯑꯃ ꯂꯩꯌꯦ
ꯀꯅꯥꯅ‌ꯣꯕ ꯅꯨꯄꯤꯁꯤꯡꯂ‌ꯣꯕ
ꯅꯨꯄꯥꯁꯤꯡꯕꯨ ꯍꯥꯏꯕ
ꯅꯨꯄꯤꯁꯤꯡꯅ ꯅ ꯁꯤꯡꯅ
ꯅꯨꯄꯥꯅꯅꯦ ꯅꯨꯄꯥꯅꯅꯦ ꯅꯨꯄꯤ ꯑꯍꯟ ꯂꯧꯕꯁꯦ ꯌꯥꯝ ꯄꯥꯝꯅꯈ꯭ꯔꯦꯕ
ꯑꯗꯨꯗꯣ ꯑꯩ ꯑꯩꯉꯣꯟꯗꯁꯨ ꯑꯗꯨꯝ ꯊꯦꯡꯅꯩ
ꯍꯣꯏ ꯅꯪꯒꯤ ꯗꯤ ꯑꯗꯣ ꯇꯞꯂꯝꯃꯅꯤ ꯅꯪꯒꯤ ꯑꯗꯣ
ꯔꯔ ꯔꯤꯌꯦꯜꯗꯁꯨ ꯍꯥꯏꯕ ꯌꯥꯎꯈ꯭ꯔꯦꯕ ꯐꯦꯁ ꯇꯨ ꯐꯦꯁꯇ ꯍꯥꯏꯔꯒ ꯑꯗꯣ ꯑꯩꯗꯤ ꯄꯥꯝꯗꯦ
ꯈꯪꯗ꯭ꯔꯦꯀꯣ ꯑꯗꯨ ꯑꯩꯗꯤ ꯎꯝ
ꯍꯍ ꯍ ꯍ ꯍ ꯃꯁꯛꯅ ꯆꯥꯕ ꯌꯥꯕ꯭ꯔꯥꯅꯦ ꯑꯩ ꯎꯝ ꯀꯩꯅꯣ ꯌꯥꯝꯅ ꯁꯥꯡꯅ ꯆꯠꯃꯤꯟꯅꯒ ꯗꯝꯅꯦ ꯑꯗꯨꯗ ꯑꯗꯨꯝ ꯃꯁꯛꯅ ꯌꯦꯡꯂꯒ ꯁꯥꯎꯕ ꯐꯔꯗꯤ ꯏ ꯍꯦ ꯍꯦ
ꯑꯣ ꯑ ꯍ ꯍ ꯏꯆꯦꯒꯩꯅ ꯑꯈꯣꯏ ꯊꯤꯔꯣꯝꯗꯁꯨ ꯊꯤꯔꯣꯝꯗꯁꯨ ꯂꯩꯌꯦ ꯅꯨꯄꯥꯥ ꯁꯔꯤꯁꯤꯡ ꯌꯥꯝ ꯂꯩꯌꯦ ꯎꯝ ꯌꯥꯝ ꯂꯩꯌꯦ ꯅꯪ ꯈꯪꯗ ꯏꯅꯦ
ꯑꯩ ꯆꯨꯊꯤꯗꯤ ꯄꯥꯝꯗꯦ ꯎꯝ ꯆꯣꯊꯤꯗꯤ ꯑꯩ ꯄꯥꯝꯗꯦ
ꯑꯦ ꯑꯦ ꯑꯦ ꯀꯩꯒꯤ ꯃꯤꯇꯩ ꯄꯥꯝꯕ꯭ꯔꯣ
ꯎꯝ ꯃꯩꯇꯩ ꯄꯥꯝꯗꯦ ꯇ꯭ꯔꯥꯏꯕꯇꯤ ꯄꯥꯝꯃꯦꯕꯀꯣ ꯇ꯭ꯔꯥꯏꯕꯇꯤ ꯄꯥꯝꯃꯛ ꯀꯥ ꯑꯈꯣꯏ ꯖꯥꯇꯤꯗꯤ ꯄꯥꯝꯗꯦ ꯃꯔꯝꯗꯤ ꯑꯩꯒꯤ ꯋꯥꯈꯜ ꯑꯃ ꯂꯩꯌꯦ ꯆꯣꯊꯤ ꯃꯁꯦꯟ ꯄꯥꯝꯅꯔꯗꯤ ꯁꯦꯝ ꯂꯦꯡꯒ꯭ꯋꯦꯖ ꯑꯗꯨꯝ ꯉꯥꯡꯒꯗꯣꯏꯅꯤ
ꯁꯦꯖ ꯅꯪꯗꯤ ꯎꯝ ꯑꯗꯨꯅ ꯑꯍ ꯀꯩꯅꯣ ꯇꯧꯅꯤꯡꯉꯤꯕ ꯍꯧꯅꯤꯡꯉꯤꯕ ꯍꯥ ꯍꯥ ꯍꯥ
ꯂꯦꯡꯒ꯭ꯋꯦꯁꯇꯣ ꯆꯦꯟꯖ ꯇꯧꯔꯒ ꯑꯩꯒꯤ ꯂꯦꯡꯒ꯭ꯋꯦꯖꯁꯨ ꯈꯪꯍꯟꯕ ꯑꯗꯨꯒ ꯂꯦꯡꯒ꯭ꯋꯦꯁ ꯑꯃꯁꯨ ꯈꯪꯍꯟꯕ ꯍꯣꯏ ꯃꯅꯤꯄꯨꯔꯤ ꯃꯅꯤꯄꯨꯔꯤ ꯏꯪꯂꯤꯁꯀꯨꯝꯕꯗꯤ ꯑꯗꯨꯝ ꯀꯃꯟ ꯑꯣꯏꯅ ꯉꯥꯡꯅꯈ꯭ꯔꯕꯅꯤꯅ ꯑꯗꯨꯝ ꯈꯪꯖꯩꯗꯅ
ꯎꯝ ꯎꯝ ꯎꯝ ꯔꯣꯡꯃꯩ ꯄꯥꯠ ꯊꯤꯔꯣ ꯑꯗꯨꯗꯤ ꯌꯥꯝ ꯂꯩꯒꯅꯤ ꯎꯝ ꯌꯥꯝ ꯂꯩ
ꯀꯥꯏ ꯅꯦ ꯍꯨꯝ ꯍꯨꯝ ꯍꯨꯝ ꯍꯍ ꯍꯟꯗꯛ ꯀꯣꯜ ꯉꯥꯡ ꯅꯝꯕꯗꯁꯨ ꯐꯅꯌꯥꯝꯗꯤ ꯐꯪꯒ꯭ꯔꯦ ꯍꯦ ꯍꯦ ꯍꯦ ꯍꯦ ꯍꯦ ꯍꯦ
ꯑꯗꯨꯗ ꯂꯧꯍꯧꯔꯣ ꯑꯣ ꯄꯪꯉꯤꯍꯦ ꯅꯪꯖꯤ ꯑꯍꯤ ꯑꯍꯤ ꯃꯁꯤ ꯑꯣꯖꯥ ꯃꯁꯤ ꯑꯣꯖꯥ ꯌꯥ
ꯍꯍ ꯅꯠꯇꯦ ꯑꯉꯥꯡ ꯉꯥꯛꯇꯅꯦꯕ
ꯂꯥꯛꯄ꯭ꯔꯣ
ꯑꯩ ꯇ꯭ꯋꯤꯟꯇꯤꯐꯥꯏꯚ ꯑꯦꯁ ꯑꯃꯗꯤꯀꯣ ꯕꯤꯗꯤꯑꯣꯒ ꯌꯥꯝ
ꯑꯩꯅ ꯑꯗꯨꯝ ꯄꯥꯏꯌꯦ ꯄꯥꯏꯕꯤꯌꯦ ꯄꯥꯏꯕꯤꯔꯒ ꯑ ꯂꯥ ꯏꯟ ꯍꯟꯕ ꯌꯥꯗꯤ ꯍꯥꯏ ꯥꯑꯩꯅ
ꯍꯥꯥ
ꯂꯥꯏꯟꯗꯣ
ꯑꯥ